ꯇꯨꯝꯃꯕꯣ
ꯇꯨꯝꯗ꯭ꯔꯤꯌꯦ
ꯄꯨꯡꯕꯨꯗꯤ ꯊꯦꯡꯉꯦ ꯎꯝ ꯊꯦꯡꯉꯦ ꯑꯩꯅ ꯅꯪꯗꯣ ꯍꯦꯛ ꯍꯦꯛ ꯕꯣꯜ ꯊꯦꯡ ꯊꯦꯡ ꯌꯦꯕꯗꯨꯗ ꯇꯨꯝꯃꯝꯒꯤꯔꯣꯏꯗꯕ꯭ꯔꯥ ꯇꯨꯝꯒ꯭ꯔꯥꯖꯥꯠꯂꯅ ꯇꯧꯔꯛꯏꯅꯦ ꯑ
ꯃꯣꯏ ꯕꯣꯜꯁꯦ ꯊꯦꯡꯃꯟꯗꯅꯅꯦ ꯕꯣꯜ ꯌꯦꯡꯉꯒ ꯅꯣꯡꯉꯥꯜꯂꯒ ꯑꯃ ꯌꯥꯝ ꯐꯔꯛ ꯇꯥꯏ ꯇꯥꯏꯃꯤꯡꯗꯣ ꯑꯩꯈꯣꯏꯒ ꯆꯥꯟꯅꯗꯕꯒꯤ ꯑꯃ ꯈꯪꯗꯦ ꯇꯨꯝꯕ ꯆꯥꯕ ꯂꯣꯏꯅ ꯇꯥꯏꯝꯃꯤ ꯏꯀꯥꯏꯀꯥꯏꯕꯗꯣ ꯍꯌꯦ ꯅꯣꯡꯉꯥꯜꯂꯒꯅ ꯑꯃꯨꯛ ꯇꯨꯝꯕ ꯃꯄꯨꯡ ꯐꯥꯍꯧꯗꯕꯒꯤ ꯑꯃꯨꯛ ꯃꯪꯉꯅꯤ ꯅꯨꯡꯊꯤꯜ ꯑꯃꯨꯛ ꯇꯨꯝꯃꯅꯤ ꯝꯅꯥ ꯑꯃꯨꯛ ꯅꯨꯡꯊꯤꯟ ꯇꯨꯝꯃꯨꯕꯩ ꯅꯨꯡꯗꯥꯡꯃꯨꯛ ꯇꯨꯝꯃꯔꯣꯏ ꯑꯃ ꯀꯩꯅꯣꯃ ꯏꯀꯥꯏ ꯀꯥꯏꯔꯦꯅ ꯑꯩ ꯌꯦꯡꯗ꯭ꯔꯦ ꯍꯧꯖꯤꯛꯀꯥꯟ ꯍꯌꯦꯡ ꯐꯥꯏꯅꯦꯜꯒꯨꯝꯕꯗ ꯑꯗꯨꯝ ꯒ꯭ꯌꯥꯟ ꯇꯥꯅ ꯌꯦꯡꯉꯒꯦ ꯑꯩꯅ ꯌꯦꯡꯗꯧꯕꯒꯩ ꯂꯣꯏ ꯂꯩꯍꯧꯔꯕꯅꯤꯅ
ꯑꯣ ꯀꯩꯅꯣ ꯇꯧꯋꯦ ꯎꯝ ꯀꯔꯤ ꯍꯧꯖꯤꯛꯀꯤꯗꯣ ꯑꯥꯔꯖꯦꯟꯇꯤꯅꯥꯅ ꯀꯥꯒ꯭ꯔ ꯃꯥꯜꯂꯦꯅꯦ ꯀꯥꯒꯦ ꯀꯥꯒꯦ ꯀ ꯅꯣꯃ ꯆꯥ ꯃ ꯌꯥꯗꯦ ꯀꯥꯗꯣꯏ ꯔꯨ ꯀꯥꯖꯔꯤꯗ ꯏꯁꯇꯦꯇꯁꯇ ꯌꯦꯡꯉꯤ
ꯀꯣꯛꯀꯥ ꯉꯑꯣꯋꯦ ꯀꯩꯅꯣ ꯃꯣꯏꯅ ꯄꯪꯈꯠꯇ ꯈꯠꯅꯩ ꯃꯌꯥꯝꯁꯤꯅ
ꯁꯦ ꯅꯪ ꯆꯠꯂꯝꯃꯣ ꯑꯩ ꯑꯃꯁꯦ ꯉꯥꯏꯔꯛꯈꯤꯒꯦꯌꯦ ꯃꯤꯝꯁ ꯁꯦꯝꯇꯣꯛꯏꯅꯦ ꯃꯣꯏ ꯃꯌꯥꯝꯅ
ꯃꯤꯝꯁꯤꯅ ꯃꯔꯣꯜ ꯑꯃ ꯀꯔꯤꯅꯣ ꯑꯝꯇꯣꯏꯕ
ꯍꯧꯖꯤꯛꯀꯥꯟꯁꯦ ꯃꯤꯝꯁꯦ ꯍꯧꯖꯤꯛꯇꯅꯦ ꯀꯩꯅꯣꯃ ꯚꯥꯏꯔꯦꯜ ꯆꯠꯂꯦ ꯗꯅ ꯉꯍꯥꯛꯇꯪ ꯂꯩꯔꯒꯅꯦ ꯃꯤꯝꯁꯦ ꯑꯃ ꯑꯗꯨꯝ ꯎꯝ ꯀꯩ ꯍꯥꯏꯗꯣꯏꯅꯤ ꯌꯥꯝꯅ ꯆꯅ ꯆꯥꯟꯅꯕ ꯑꯗꯨ ꯃꯤꯝꯁ ꯍꯥꯏꯁꯦ ꯃꯣꯏꯅ ꯁꯦꯝꯖꯕꯗꯣ ꯅꯠꯇꯕ ꯑꯃ ꯐꯤꯂꯝꯒꯨꯝꯕ ꯀꯩ ꯒꯨꯝꯕꯒ ꯍꯥꯏꯁꯦ ꯁꯥꯡꯉꯤꯉꯤꯗꯅ ꯌꯥꯝꯅ
ꯎꯝ
ꯑꯗꯨꯗꯒꯤ ꯀꯃꯥꯏꯅ ꯆꯥꯅꯕ ꯃꯇꯦꯛꯇꯨ ꯀꯥꯏꯗꯒꯤ ꯊꯤꯔꯤꯅꯣꯕ ꯃꯣꯏ ꯃꯤꯝ ꯁꯦꯝꯕ ꯃꯤꯁꯤꯡꯁꯤꯅ ꯀꯃꯥꯏꯅ ꯅꯤꯡꯁꯤꯡꯉꯒ ꯀꯗꯥꯏꯗꯒꯤ ꯊꯤꯔꯨ ꯊꯤꯕ ꯍꯥꯏꯁꯦ ꯐꯤꯂꯝ ꯑꯃꯗꯣ ꯌꯦꯡꯉꯒ ꯖꯒꯥꯗ ꯂꯧꯊꯣꯛ ꯄꯥꯏꯁꯨ ꯀꯃꯥꯏꯅ ꯅꯤꯡꯁꯤꯡꯗꯣꯏꯅꯣꯕ ꯐꯤꯂꯝ ꯃꯌꯥꯝꯗꯣ ꯃꯃꯣꯏꯁꯦ ꯑꯇꯣꯞꯄ ꯃꯐꯝ ꯍꯤꯔꯝꯗꯒ ꯁꯤꯅꯗꯤ ꯌꯥꯝ ꯐꯥꯎꯗꯧꯖꯥꯠꯅꯦ ꯃꯤꯝꯁꯝ ꯁꯦꯝꯕꯤꯁꯦ ꯃꯀꯣꯛꯇ ꯂꯩꯗꯤ ꯂꯩꯅꯦꯕ ꯃꯣꯏꯅ ꯃꯤꯝꯁꯇ ꯁꯤꯟꯅꯕꯒꯤ ꯍꯣꯏ ꯃꯣꯏꯗꯣ ꯐꯠꯇꯦ ꯍꯥꯏꯕ ꯅꯠꯇꯀꯣ ꯑꯁꯨꯝ ꯂꯩꯕꯩ ꯋꯥꯅꯦꯕ ꯑꯃ ꯍꯩꯗꯤ ꯍꯩꯅꯤ ꯑꯩꯈꯣꯏꯗ ꯁꯦꯝꯃꯨ ꯍꯥꯏꯗꯤ ꯑꯝꯇ ꯍꯩꯔꯣꯏ ꯍꯥꯏꯕ ꯑꯅꯤ
ꯑꯗꯒꯤꯗꯤ ꯍꯧꯖꯤꯛꯀꯥꯟꯒꯤ ꯀꯩꯅꯣꯁꯤꯡꯁꯦ ꯊꯥꯏꯅꯒꯤ ꯃꯅꯤꯄꯨꯔ ꯐꯤꯂꯝꯁꯤꯡꯗꯒꯤ ꯃꯇꯦꯛ ꯃꯇꯦꯛ ꯃꯇꯦꯛ ꯃꯇꯦꯛ ꯃꯇꯦꯛ ꯂꯣꯏꯅ ꯑꯗꯨꯁꯨ ꯌꯥꯝ ꯆꯥꯅ ꯆꯥꯅꯕ ꯉꯥꯛꯇ ꯇꯧꯗ꯭ꯔꯥ
ꯑꯥ ꯑꯗꯨꯅꯦꯕ ꯐꯤꯂꯝ ꯑꯃꯗꯒꯤ ꯂꯧꯊꯣꯛꯄꯒ ꯍꯥꯏꯁꯦ ꯋꯥꯟ ꯑꯋꯥꯔ ꯇꯨ ꯑꯥꯋꯔ ꯁꯡꯕ ꯐꯤꯂꯝ ꯗꯣ ꯌꯦꯡꯉꯒ ꯈꯪꯉꯒ ꯂꯧꯊꯣꯛꯀꯗꯣꯏꯅꯤ ꯆꯥꯛꯁꯤꯜꯂ ꯆꯥꯛꯁꯤꯜꯂꯒ ꯀꯗꯥꯏ ꯌꯥꯎꯒꯦ ꯊꯤ ꯌꯥꯄꯣꯟꯇꯦꯕꯥ
ꯈꯪ ꯄꯣꯠꯇꯦ
ꯈꯪ ꯄꯣꯠꯇꯦꯕ ꯁꯨꯝ ꯌꯦꯡꯉꯀꯥꯟꯗ ꯑꯦ ꯑꯁꯤ ꯃꯇꯥꯡꯁꯦ ꯍꯥꯏꯔꯒ ꯀꯃꯥꯏꯅ ꯈꯜꯂꯛꯏꯅꯣ ꯈꯪꯗꯦ ꯍꯥꯏꯕ ꯑꯃ ꯑꯇꯩꯗꯒꯤ ꯁꯨꯝ ꯁꯦꯝꯕꯗꯤ ꯈꯔ ꯉꯛꯇꯦꯕꯀꯣ ꯑꯩ ꯐꯤꯂꯝꯗ ꯁꯦꯝꯕꯗꯤ ꯈꯔ ꯪꯉꯛꯑꯦꯕ ꯀꯃꯥꯏꯅ ꯀꯅꯥꯅ ꯁꯤ ꯐꯤꯂꯝꯁꯤꯗ ꯀꯩ ꯗꯥꯏꯂꯣꯛ ꯍꯥꯏꯈꯤꯒꯦꯁꯦ ꯃꯣꯏ ꯀꯃꯥꯏꯅ ꯅꯤꯡꯁꯤꯡꯢꯅꯣ ꯈꯪꯗꯦꯕ
ꯑꯗ ꯌꯦꯡꯉꯤꯀꯥꯟ ꯃꯇꯝꯗꯨꯗ ꯃꯣꯏꯁꯦ ꯃꯣꯏ ꯀꯣꯛꯇ ꯂꯥꯛꯑꯝꯅꯤꯕ ꯑꯗꯨꯗꯒꯤ ꯈꯟꯕꯗꯣ ꯑꯗꯒꯤ ꯑꯃ ꯍꯧꯖꯤꯛꯀꯥꯟ ꯑꯩ ꯌꯥꯝ ꯀꯟꯅ ꯑꯃ ꯚꯟꯇ꯭ꯔꯣ ꯔꯦ ꯀꯣꯔꯠ ꯍꯥꯏꯕ꯭ꯔꯥ ꯆꯦꯅꯦ ꯍꯥꯏꯕ꯭ꯔꯥ ꯆꯦꯟꯅꯜ ꯑꯃ ꯂꯩꯕꯅꯦꯕꯀꯣ ꯑꯗꯨꯗꯨꯗ ꯀꯩꯅꯣ ꯇꯧꯋꯦꯕ ꯃꯅꯤꯄꯨꯔ ꯊꯥꯏꯅ ꯃꯅꯤꯄꯨꯔ ꯐꯤꯂꯝ ꯃꯌꯥꯝ ꯊꯥꯏꯅꯒꯤ ꯍꯥꯏꯗꯤ ꯑꯗꯨꯝ ꯀꯩꯍꯥꯏꯅꯤ ꯇꯨ ꯊꯥꯎꯖꯟ ꯋꯥꯟ ꯇꯨ ꯊꯥꯎꯖꯟꯗꯒꯤꯅ ꯇꯨ ꯊꯥꯎꯖꯟ ꯇꯦꯟ ꯑꯗꯨꯝ ꯑꯗꯨꯝ ꯑꯗꯨꯝ ꯍꯧꯖꯤꯛꯐꯥꯎꯀꯤ ꯑꯣꯏꯕꯗꯁꯨ ꯍꯥꯏꯇꯥꯔꯦꯅꯦꯀꯣ ꯍꯧꯖꯤꯛ ꯍꯥꯏꯔꯒ ꯌꯥꯝ ꯉꯟ ꯍꯧꯖꯤꯛ ꯅꯠꯇꯕ ꯍꯧꯖꯤꯛ ꯍꯧꯖꯤꯛꯀꯤ ꯌꯥꯝ ꯇꯨ ꯊꯥꯎꯖꯟ ꯇ꯭ꯋꯦꯟꯇꯤꯕꯨꯛ ꯒꯤ ꯃꯃꯥꯡ ꯐꯤꯐꯇꯤꯟꯕꯣꯛꯀꯤ ꯃꯃꯥꯡ ꯍꯥꯏꯔꯣꯅꯦ ꯁꯤꯒꯨꯝꯕꯒꯤ ꯌꯥꯝ ꯊꯥꯒꯠꯄꯅꯦꯕ ꯑꯗ ꯑꯩ ꯉꯍꯥꯟ ꯉꯍꯥꯟꯗꯩꯅꯦ ꯑꯩꯅ ꯌꯦꯡꯈꯠꯂꯛꯏꯁꯦ ꯅꯍꯥꯟ ꯅꯣꯡꯃꯅ ꯇꯣꯔꯩ ꯌꯦꯡꯉꯦ ꯇꯣꯔꯩꯁꯦ ꯑꯩ ꯒ꯭ꯌꯥꯟ ꯃꯦꯟ ꯐꯖꯟ ꯇꯥꯗꯝꯅꯦꯕ ꯑꯉꯥꯡ ꯑꯣꯏꯔꯤꯀꯥꯟ ꯌꯦꯡꯕꯗꯣ ꯑ ꯑꯗꯨꯗꯨꯒ ꯇꯣꯔꯩ ꯌꯦꯡꯉꯦ ꯑꯗꯒꯤꯗꯤ ꯑꯃ ꯍꯥꯏꯗꯤ ꯀꯩꯅꯣꯗꯣ ꯎꯝ ꯍꯥꯏꯗꯤ ꯑꯗꯨꯗ ꯗꯦꯕꯤꯇꯥꯅ ꯑꯃ ꯀꯩ ꯍꯥꯏꯅꯤ ꯋꯥ ꯕ ꯑꯗꯩꯗꯤ ꯄꯩꯁꯥꯒꯤ ꯑꯗꯩ ꯃꯃꯥ ꯂꯩꯒꯤ ꯇꯕ ꯑꯗꯩ ꯑꯗꯩ ꯃꯁꯥꯅ ꯀꯩꯀꯥ ꯄꯨꯖꯕ ꯑꯗꯨꯒꯨꯝꯕ ꯃꯌꯥꯝ ꯂꯩꯇ꯭ꯔ ꯄ꯭ꯔꯦꯁꯔꯗꯣ ꯍꯥꯏꯇꯥꯔꯦꯅꯦ ꯅꯨꯄꯤꯁꯨ ꯑꯣꯏꯔꯒ ꯑꯥ ꯑꯗꯩꯗꯤ ꯑꯃꯨꯛꯀ ꯑꯗꯨꯏ ꯃꯊꯛꯇ ꯂꯩꯁꯥ ꯕꯤꯁꯨ ꯑꯃꯨꯛ ꯑꯣꯏꯔꯦ ꯑꯗꯨꯒ ꯃꯥꯗꯣ ꯏꯔꯥꯟꯗꯤ ꯂꯥꯟꯗꯕꯤꯗ ꯑꯃ ꯀꯗꯥꯏ ꯗꯅꯣꯝꯃ ꯍꯥꯏꯗꯤ ꯑꯗꯨꯝ ꯂꯥꯜ ꯍꯧꯔꯒ ꯂꯣꯏꯁꯤꯟꯈꯤꯕꯗꯣ ꯎꯝ ꯎꯝ ꯑꯗꯨꯃꯥꯏꯅ ꯇꯧꯋꯦ ꯑꯗꯨꯒ ꯍꯥꯏꯗꯤ ꯑꯃ ꯍꯧꯖꯤꯛ ꯌꯦꯡꯉꯛꯀꯥꯟꯗ ꯍꯧꯖꯤꯛꯁꯨ ꯑꯗꯨꯝ ꯑꯗꯨꯃꯥꯏ ꯑꯗꯨꯃꯥꯏ ꯇꯧꯕ ꯃꯤꯁꯨ ꯃꯌꯥꯝ ꯑꯃ ꯑꯗꯨꯝ ꯂꯩꯅꯦꯕ ꯈꯣꯏ ꯈꯪꯗꯕ ꯋꯥꯅꯤ ꯅꯠꯇ꯭ꯔꯥ ꯑꯗꯨꯅ ꯑꯗꯒꯤ ꯑꯗꯩꯗꯤ ꯑꯃꯗꯨꯗ ꯇꯧꯕ ꯗꯥꯏꯂꯣꯛ ꯈꯥꯏꯒꯗ꯭ꯔꯥ
ꯑꯥ
ꯇꯤꯡꯗꯣ ꯃꯌꯥꯝꯅ ꯑꯉꯥꯡꯉꯩꯗꯤ ꯀꯩꯁꯨꯝ ꯈꯟꯖꯟꯕ ꯅꯠꯇꯦ ꯍꯧꯖꯤꯛꯇꯗꯤ ꯌꯥꯝ ꯃꯌꯥꯝꯅ ꯑ ꯐꯖꯔꯛꯄꯗꯣ ꯑ ꯗꯥꯏ ꯇꯧꯋꯦ ꯑꯗꯩꯗꯤ ꯇꯧꯋꯤꯁꯦ ꯑꯗꯨꯕꯨꯗꯤꯅꯦ ꯍꯥꯏꯕꯩ ꯋꯥꯅꯦꯕ ꯐꯤꯂꯝꯁꯦ ꯅꯍꯥꯟꯋꯥꯏꯒꯤ ꯑꯗꯨꯝ ꯀꯥꯟꯒꯤ
ꯖꯤꯅꯃ
ꯅꯨꯡꯉꯥꯏ ꯈꯪꯗꯦ ꯎꯝ ꯇꯤꯡ ꯂꯥꯎꯕꯗꯣ ꯑꯃ ꯐꯤꯂꯝ ꯀꯞꯄꯒꯤ ꯑꯣꯏꯔꯁꯨ ꯑꯣꯏꯕ ꯑꯃ ꯏꯃꯥꯒꯤ ꯂꯃꯟ ꯁꯤꯡꯉꯝꯗ꯭ꯔꯦ ꯑꯥ ꯃꯥꯅꯦ ꯀꯥꯏꯀꯨꯒꯤꯗꯣ
ꯗꯣ ꯒꯨꯂꯤꯒ ꯆꯥꯕꯗꯣ ꯑꯁ ꯀꯥꯕꯅꯦ ꯁꯥꯗꯥꯟꯗꯅ ꯀꯥꯕꯗꯣ ꯑꯗꯨ ꯐꯤꯂꯝꯗꯨꯗ ꯃꯌꯨꯝꯗ ꯑꯃꯨꯛ ꯂꯩꯔꯦ ꯀꯥꯔꯅꯤ ꯅꯨꯄꯤ ꯎꯅ ꯆꯠꯂꯦ ꯀꯞꯄꯒ ꯑꯃꯨꯛ ꯍꯜꯂꯛꯑꯅꯤ ꯃꯥꯒꯤ ꯀꯞꯄ ꯗ ꯌꯦꯡꯕꯗ
ꯑꯗꯒꯤꯗꯤ ꯁꯗꯥꯅꯟꯗ ꯍꯥꯏꯔꯒ ꯑꯃꯨꯛ ꯅꯤꯡꯁꯪꯉꯦ ꯃꯃꯤ ꯁꯥꯃꯤꯗꯣ ꯑꯁ ꯑꯗꯨꯅ ꯃꯔꯣꯜ ꯑꯃ ꯑꯩ ꯌꯦꯡꯕ ꯉꯝꯗꯦ ꯃꯃꯤ ꯁꯥꯃꯤꯗꯨꯗꯤ ꯑꯩ ꯑꯗꯨꯁꯨ ꯑꯉꯥꯡ ꯑꯣꯏ ꯀꯥꯟꯗ ꯀ ꯀꯩꯅꯣ ꯈꯪꯗꯕꯤꯗ ꯌꯥꯝ ꯈꯤꯇꯪ ꯒ꯭ꯌꯥꯟ ꯇꯥꯗꯦ ꯌꯥꯝ ꯋꯥꯕ ꯐꯤꯂꯝꯅꯦꯅ ꯈꯜꯂꯒ ꯌꯦꯡꯅꯤꯡꯗꯦꯅ ꯈꯟꯒꯤꯕꯀꯣ ꯑꯉꯥꯡ ꯑꯣꯏꯔꯤꯉꯩꯗꯗꯤ ꯏꯁꯩꯗꯨ ꯈꯛꯇꯪꯅꯤꯀꯣ ꯅꯨꯡꯉꯥꯏꯔꯤꯁꯦ
ꯍꯣꯏ ꯏꯁꯩꯗꯨꯗꯤ ꯀꯩꯅꯣ ꯄꯨꯔꯥ ꯄ ꯀꯩꯅꯣꯅꯦ ꯃꯅꯤꯄꯨꯔꯒꯤ ꯑꯗꯨꯝ ꯃꯥꯁꯇꯔ ꯄꯤꯁ
ꯎꯝ ꯑꯗꯨꯒ ꯑꯃ ꯍꯧꯖꯤꯛ ꯈꯛꯇꯪ ꯌꯦꯡꯉꯀꯥꯟ ꯑꯃ ꯂꯥꯁ ꯁꯤꯟꯗꯣ ꯃꯥꯅ ꯃꯥꯏ ꯅꯨꯄꯥꯗꯨꯁꯨ ꯃꯨꯛ ꯂꯩꯔꯝꯕ ꯍꯤꯡꯉ ꯂꯩꯔꯝꯕ ꯗꯩ ꯃꯥꯅ ꯑꯃꯨꯛ ꯑ ꯀꯩꯅꯣ ꯑꯇꯣꯞꯄ ꯅꯨꯄꯥ ꯑꯃꯗ ꯑꯃꯨꯛ ꯂꯨꯍꯣꯡꯉꯒ ꯑꯃ ꯇꯧꯐꯝ ꯈꯪꯗꯕꯩ ꯀꯣꯏꯆꯦꯟ ꯆꯦꯟꯕꯗꯣ ꯂꯥꯁꯀꯤ ꯑꯃ ꯑꯩꯈꯣꯏ ꯀꯩ ꯍꯥꯏꯅꯤ ꯂꯧꯔꯤꯒꯨꯝꯕ ꯑꯃꯗ ꯀꯣꯏꯆꯦꯜ ꯆꯦꯜꯂꯒ ꯀꯩꯅꯣ ꯍꯥꯏꯗꯤ ꯑꯃ ꯀꯞꯄꯗꯣ ꯂꯥꯎꯔꯒ ꯑꯗꯨꯗꯣ ꯍꯥꯏ ꯗꯤ ꯑꯃ ꯑꯁ ꯀꯜ ꯃꯥꯅ ꯈꯜꯂꯝꯒꯗꯕꯗꯣ ꯍꯥꯏꯗꯤ ꯑꯃ ꯀꯩꯅꯣ ꯑꯩ ꯇꯧꯔꯤꯁꯦ ꯍꯥꯏꯕꯩ ꯒꯤ ꯃꯥꯅꯦ ꯍꯟꯗꯣꯛꯄꯁꯨ ꯌꯥꯕ ꯄꯜꯂꯒ ꯂꯩꯔꯒ ꯇꯧꯕ ꯑꯦꯛꯇꯤꯡꯗꯨ ꯑꯦꯛꯇ ꯑꯦꯛꯇꯤꯡꯗꯨ ꯃꯥꯟꯕꯗꯣ ꯑꯗꯨꯅꯦ
ꯍꯧꯖꯤꯛꯀꯥꯟ ꯑꯗꯣ ꯍꯥꯏꯕꯩꯋꯥꯅꯦꯕꯀꯣ ꯍꯧꯖꯤꯛꯀꯥꯟꯒꯤ ꯑꯦꯛꯇꯤꯡꯁꯦ ꯍꯣꯏ ꯃꯤ ꯁꯤꯗꯕ ꯍꯧꯖꯤꯛꯅ ꯐꯩ ꯐꯠꯇꯦ ꯒꯤ ꯃꯤ ꯄꯔꯁ꯭ꯅꯦꯜꯒꯤ ꯅꯠꯇꯦꯕꯀꯣ ꯑ ꯍꯧꯖꯤꯛꯀꯤ ꯊꯣꯛꯄꯖꯤꯡꯖꯤꯅ ꯇꯧꯔꯗꯤ ꯑꯗꯨꯃꯥꯏ ꯌꯧꯔꯣꯏꯕ ꯈꯪꯉꯕꯥ ꯑꯗꯨꯝ ꯑꯦꯛꯇꯤꯡ ꯃꯥꯟꯅꯦꯕ ꯅꯍꯥꯋꯥꯏꯒꯤ ꯇꯧꯕꯗꯨꯅ ꯑꯦꯛꯇꯤꯡ ꯃꯥꯟꯗꯦꯕ ꯃꯣꯏꯒꯤ ꯑꯃ ꯗ꯭ꯔꯦꯁ ꯀꯩꯀꯥꯒꯗꯣ ꯑꯃ ꯗꯥꯏꯔꯦꯛ ꯇꯣ ꯗꯨꯝ ꯅꯣꯔꯃꯦꯜ ꯁꯥꯗ꯭ꯔꯥ ꯍꯧꯖꯤꯛꯀꯥꯟꯖꯤꯅ ꯐꯖꯩ ꯍꯥꯏꯅꯕꯅ ꯀꯣꯁꯇꯝꯖꯦ ꯍꯦꯟꯖꯟꯕꯗ ꯌꯨꯝꯗ ꯂꯩꯕ ꯃꯥꯟꯗꯦꯕ ꯆꯨꯔꯥ ꯀꯨꯔꯣꯟ ꯆꯠꯄ ꯃꯥꯜꯂꯦ ꯍꯥꯏꯕ ꯌꯨꯝꯗ ꯂꯩꯕ ꯁꯤꯟ ꯅꯝꯃꯤꯅꯦꯒ ꯇꯧꯢꯗꯣ ꯑꯃ ꯍꯦꯟꯖꯤꯟꯕꯗꯣ
ꯑꯗꯒꯤꯗꯤ ꯃꯦꯀꯞꯇꯨꯖꯨ ꯊꯥꯏꯅꯒꯤꯗꯤ ꯍꯥꯢ ꯌꯥꯝ ꯀꯥ ꯍꯦꯟꯅꯁꯨ ꯇꯧꯗꯦ ꯑꯗꯨꯒ ꯑ ꯗꯨꯒ ꯑꯃ ꯀꯩ ꯍꯥꯏꯅꯤ ꯂꯣꯏꯅ ꯃꯁꯛ ꯃꯁꯛ ꯈꯛꯀꯤ ꯋꯥ ꯅꯠꯇꯕ ꯕꯦꯛꯒ꯭ꯔꯥꯎꯟ ꯑꯗꯩ ꯃ꯭ꯌꯨꯖꯤꯛꯃꯛ ꯇ ꯑꯣꯏꯔꯖꯨ ꯑꯃ ꯃ꯭ꯌꯨꯖꯤꯛꯁꯤꯡꯗꯣ ꯑꯃ ꯂꯣꯏꯅ ꯇꯣꯞ ꯇꯣꯞꯄ ꯑꯃꯃꯝ ꯑꯃꯃꯝ ꯂꯣꯏꯅ ꯍꯥꯞꯄꯒ ꯌꯥꯝꯅ ꯍꯣꯏ ꯍꯣꯏ
ꯀꯣ ꯃꯤ ꯃꯥꯃꯤ ꯁꯥꯃꯤꯒꯖꯤꯖꯨ ꯃ꯭ꯌꯨꯖꯤꯛꯇꯁꯨ ꯌꯥꯝꯅꯖꯨ ꯆꯤꯡꯈꯠꯄꯅꯦꯕ ꯑ ꯑꯦꯅꯤ ꯑꯗꯤ ꯑꯗꯨꯝ ꯇꯣꯔꯩ ꯃꯛꯇꯁꯨ ꯇꯣꯔꯩꯒꯤ ꯃ꯭ꯌꯨꯖꯤꯛ ꯑꯅ ꯑꯗꯨꯝ ꯂꯩꯗꯨꯅꯤ ꯑꯗꯤ ꯏꯁꯩꯗꯨꯗ ꯌꯥꯎꯕꯇꯪꯒꯤ ꯅꯠꯇꯕꯤꯗ ꯁꯤꯟꯗꯀꯣ ꯑꯗꯨ ꯑꯗꯨꯃꯥꯏꯅ ꯇꯣꯉꯥꯟ ꯇꯣꯉꯥꯟꯕ ꯃ꯭ꯌꯨꯖꯤꯛ ꯂꯩꯇ꯭ꯔꯥ ꯑꯗꯨꯗꯨꯅ ꯍꯥꯏꯗꯣ ꯍꯧꯖꯤꯛꯀꯤ ꯑꯅꯧꯕ ꯊꯣꯛꯄ ꯐꯤꯂꯝꯖꯤꯡꯖꯤꯗ ꯑ ꯗꯨꯃꯥꯏꯅ ꯑꯃꯒ ꯑꯃꯒ ꯈꯦꯠꯅꯕꯗꯣ ꯑꯣꯏꯗꯦꯕ ꯑꯃꯒꯤ ꯐꯤꯂꯝ ꯑꯃ ꯃ꯭ꯌꯨꯖꯤꯛ ꯊꯥꯔꯀꯥꯟꯗ ꯑꯩ ꯈꯪꯉꯣꯏꯕ ꯀꯔꯝꯕꯩꯅꯣ ꯈꯪꯉꯣꯏ ꯍꯥꯏꯗꯤ ꯢ
ꯑꯥ ꯃꯥꯅꯦ ꯑꯗꯩꯗꯤ ꯀꯩꯅꯣꯖꯤꯒꯤ ꯉꯁꯥꯏꯒꯤ ꯁꯤꯟꯃꯥ ꯑꯃ ꯒꯤ ꯀꯩꯅꯣꯖꯦ ꯃ꯭ꯌꯨꯖꯤꯛ ꯕꯦꯛꯒ꯭ꯔꯥꯎꯟꯗ ꯍꯥꯞꯄ ꯃ꯭ꯌꯨꯖꯤꯛꯁꯤꯅꯖꯨ ꯌꯥꯝꯅ ꯎꯝ ꯐꯖꯍꯟꯕ ꯑꯣꯏꯕ ꯕꯗꯣ ꯑꯥ ꯍꯣꯏ ꯍꯣꯏ ꯑꯗꯨꯃꯥꯏꯟ ꯇꯧꯋꯦ ꯇꯧꯋꯤ ꯇꯧꯋꯤ ꯑꯃ ꯃ꯭ꯌꯨꯖꯤꯛꯀꯤꯗ ꯥꯇꯥꯕꯗ ꯀꯩꯅꯣꯒꯤ ꯑꯃ ꯕꯁꯟꯇ ꯅꯣꯉꯥꯜꯂꯝꯗꯥꯢ ꯑ ꯑꯥ ꯑꯥ ꯃꯥꯅꯦ ꯃꯥꯅꯦ ꯑꯗꯨꯒꯤ ꯃ꯭ꯌꯨꯖꯤꯛ
ꯕꯁꯟꯇ ꯅꯣꯡꯉꯥꯜꯂꯝꯗꯥꯏꯅꯦꯖꯦ ꯑꯃ ꯗꯨꯝ ꯀꯣꯛꯇ ꯆꯨꯔꯒ ꯂꯩꯕꯗꯣ ꯍꯧꯖꯤꯛꯇ ꯑꯣꯢꯕ ꯐꯤꯂꯝ ꯖꯤꯡꯖꯦ ꯁꯤ ꯃ꯭ꯌꯨꯖꯤꯛꯁꯤꯗꯤ ꯁꯤ ꯐꯤꯂꯝꯖꯤꯒꯤꯅꯤ ꯍꯥꯏꯕꯗꯣ ꯂꯩꯇꯦꯕ ꯃꯣꯏ ꯁꯥꯎꯠ ꯂꯣꯝꯗꯩ ꯈꯔ ꯂꯧꯅꯤ ꯑꯃꯗꯩ ꯈꯔ ꯂꯧ ꯅꯤ ꯑꯗꯒꯤ ꯈꯪꯗꯦ ꯕꯤꯠ ꯑꯣꯏꯅ ꯁꯦꯝꯕ ꯑꯣꯏꯅ ꯈꯔ ꯇꯧꯅꯤ ꯍꯧꯖꯤꯛꯇꯤ ꯅꯩꯔꯤꯅꯦꯅ ꯃꯣꯏꯒꯤ ꯇꯨꯡꯗꯥꯡ ꯅꯨꯡꯗꯥꯡ ꯁꯦꯝꯖꯤꯜꯂꯦ ꯐꯖꯗꯦꯕ ꯑꯗꯨꯝꯀꯥꯟꯒꯤꯗꯨꯅ ꯑꯃ ꯈꯪꯗꯦ
ꯃꯥꯅꯦ ꯑ ꯇꯣꯞ ꯇꯣꯞꯅ ꯑꯃꯃꯝ ꯑꯃꯃꯝ ꯂꯣꯏ ꯂꯩ ꯑꯗꯨꯒ ꯀꯩ ꯍꯥꯏꯅꯤ ꯑꯃ ꯗꯥꯏꯜ ꯑꯣꯏꯒꯦꯔꯥ ꯑꯃ ꯑꯣꯏꯒꯦꯔꯥ ꯗꯥꯏꯂꯣꯛꯁꯤꯡꯗꯣ ꯃꯌꯥꯝꯅ ꯁꯨꯝ ꯑ ꯍꯥꯟꯅ ꯑꯩ ꯍꯥꯏꯖꯦ ꯑꯉꯥꯡꯒꯖꯦ ꯀ꯭ꯌꯝ ꯈꯟꯖꯟꯗꯦ ꯍꯧꯖꯤꯛ ꯌꯦꯡꯉꯛꯄꯗꯗꯤ ꯍꯣꯏ ꯅꯣꯛꯅꯤꯡꯕꯁꯨ ꯌꯥꯎꯋꯀꯣ ꯗꯥꯏꯂꯣꯛꯇ ꯍꯥꯏꯔꯒ ꯐꯥꯒꯤꯒ ꯇꯥꯕ ꯌꯥꯎ ꯌꯥꯝ ꯅꯣꯛꯅꯤꯡ ꯅꯣꯛꯅꯤꯡꯕꯖꯨ ꯌꯥꯎꯋꯦ ꯑꯗꯨ ꯅꯠ ꯅꯠꯇꯕꯤꯗ ꯑꯗꯨꯖꯤꯡꯗꯨꯅꯦꯕ ꯉꯁꯥꯏꯒꯤ ꯅꯪꯅ ꯀꯩꯅꯣ ꯑꯣꯏꯅ ꯁꯤ ꯁꯦꯝꯃꯩ ꯃꯌꯥꯝꯗꯣ ꯃꯤ ꯃꯤꯁꯍꯣꯏꯅ ꯁꯦꯝꯃꯛꯄ ꯃꯌꯥꯝꯗꯣ ꯑꯗꯨ ꯅꯠꯇꯕ ꯑꯇꯩ ꯐꯖꯕ ꯑꯗꯨꯝ ꯌꯥꯎꯕꯖꯤꯡꯗꯣ ꯍꯥꯏꯗꯤ ꯎꯝ ꯈꯪꯗꯦ ꯌꯥꯝꯅ ꯊꯃꯣꯏꯗ ꯄꯥꯟꯕ ꯌꯥꯝ ꯌꯥꯎꯕꯗꯣ
ꯌꯥꯎꯋꯦ ꯍꯧꯖꯤꯛ ꯅꯍꯥꯟꯋꯥꯏꯒꯤꯅ ꯑꯃ ꯅꯦꯆꯔꯦꯜ ꯇꯥꯕꯒꯤ ꯍꯥꯏꯗꯣꯏꯔꯥ ꯈꯪꯗꯦ ꯑꯃ ꯌꯦꯡ ꯌꯦꯡꯉꯤꯀꯥꯟꯗꯨꯗ ꯏꯁꯥꯗ ꯐꯤꯂꯝꯅꯦꯅ ꯐꯥꯎꯍꯟ
ꯐꯥꯎꯍꯟꯗꯕꯗꯨꯅꯦꯕ ꯍꯣꯍꯣꯢ ꯐꯤꯂꯝꯒꯤ ꯀꯩꯅꯣ ꯍꯥꯏꯖꯦ ꯃꯥꯅꯦ ꯑꯦꯛꯇꯤꯡꯒꯤꯅ ꯑꯗꯨꯝ ꯐꯥꯎ ꯂꯩꯔꯗꯤ
ꯆꯦꯜꯖꯨ ꯄꯤꯔꯛꯑꯔꯣꯏ ꯅꯣꯛꯅꯤꯡꯕꯁꯨ ꯄꯣꯛꯑꯔꯣꯏꯕ ꯑꯃ ꯇꯧꯁꯤꯟꯅꯩꯅꯦ ꯑꯗꯨ ꯉꯥ ꯇꯧꯁꯤꯟꯅꯩ ꯉꯥꯛꯇꯅꯤꯗꯅꯀꯣ ꯑꯃ ꯅꯍꯥꯋꯥꯏꯒꯤꯖꯤꯅ ꯌꯦꯡꯀꯥꯟꯗ ꯏꯁꯥꯗ ꯑꯩꯅ ꯌꯦꯡꯉꯤꯖꯦ ꯇꯧꯁꯤꯟꯅꯕꯅꯦꯅ ꯐꯥꯎꯍꯟꯗꯕꯤꯗꯣ
ꯎꯝ ꯎꯝ ꯃꯥꯅꯦ ꯑꯗꯨꯃꯥꯏꯅ ꯑꯣꯏꯗ꯭ꯔꯥ ꯑꯃ ꯑꯩꯒꯤ ꯔꯤꯌꯦꯜꯃꯤꯗꯨꯗ ꯆꯪꯈꯤꯕꯗꯣ ꯍꯣꯍꯣꯏ ꯑꯗꯨꯅꯦ ꯊꯥꯏꯅꯅ ꯍꯦꯜꯂꯦ ꯑꯗꯗꯤ ꯀꯩꯅꯣꯖꯨ ꯉꯁꯥꯏꯗꯅꯅꯦ ꯀꯩꯁꯥꯝꯊꯣꯡ ꯊꯣꯏꯕꯤ ꯌꯦꯡꯉꯦ
ꯑꯁ ꯑꯗꯨꯝꯕꯗꯨꯖꯨ ꯅꯨꯡꯉꯥꯏꯕꯅꯦ
ꯑꯗꯣ ꯁ꯭ꯇꯥꯥꯄꯅꯪ ꯁ꯭ꯇꯥꯥꯄꯅꯪ ꯇꯧꯕꯗꯣ ꯕ꯭ꯨꯔꯁꯇꯥ ꯀꯂꯝ ꯇꯧꯕꯗꯣ
ꯅꯩꯕꯅꯦ ꯃꯣꯏ ꯃꯄꯥ ꯃꯆꯥꯒꯤ ꯗꯥꯏꯂꯣꯛ ꯃꯌꯥꯝꯗꯣ ꯑꯃ ꯑꯗꯨꯁꯨ ꯑꯗꯨꯝ ꯅꯤꯝꯁꯇ ꯌꯥꯎꯕꯅꯤ ꯃꯉꯣ ꯑꯃ ꯄꯥꯞ ꯆꯦꯟꯕꯅꯤꯅꯦ ꯅꯆꯤꯟꯗꯣ ꯑꯗꯨꯒꯨꯝꯕ ꯉꯥꯡꯒꯅꯨ ꯅꯦ ꯇꯧꯕꯗꯣ ꯃꯄꯥꯥꯒꯤ ꯆꯥꯛ ꯊꯣꯡꯉꯤ ꯀꯥꯟꯒꯤ
ꯑꯗꯒꯤꯗꯤ ꯄꯨꯔ ꯏꯕꯥꯔꯒ꯭ꯔꯤꯟꯅꯦ ꯑꯗꯨꯏ ꯐꯤꯂꯝꯗꯣ ꯎꯝ ꯈ꯭ꯋꯥꯏꯗꯒꯤ ꯅꯨꯡꯉꯥꯏꯔꯤꯁꯦ ꯑꯃ ꯄ꯭ꯔꯤꯇꯝꯒ ꯀꯩꯅꯣꯒ ꯆꯤꯡꯂꯦꯟꯒꯒꯤꯒꯨꯝꯕ ꯃꯇꯥꯡꯁꯦ ꯍꯥꯏꯗꯤ ꯍꯣꯏ ꯑꯗꯨꯝ ꯃꯣꯝꯕꯤꯗꯨꯁꯨ ꯅꯨꯡꯕꯨꯗꯤ ꯅꯨꯡꯉꯥꯏ ꯑꯗꯨ ꯑꯣꯏꯁꯨ ꯍꯧꯖꯤꯛꯀꯤ ꯑꯗꯨꯒꯤ ꯃꯄꯥ ꯃꯆꯥ ꯆꯥꯒꯤ ꯀꯩꯅꯣ ꯗꯥꯏꯂꯣꯛꯁꯤꯡꯗꯣ ꯌꯥꯝꯅ
ꯍꯣꯏ ꯍꯣꯏ ꯌꯥꯝ ꯅꯣꯛꯅꯤꯡꯍꯟꯕꯗꯣ ꯑꯃ ꯀꯔꯤꯝꯇ ꯀꯩꯅꯣ ꯑꯣꯏꯁꯟꯗ ꯉꯥꯡꯗꯕꯗꯣ ꯏꯇꯤꯡ ꯇꯤꯡ ꯅꯣꯔꯃꯦꯜꯒꯤ ꯇꯥꯏꯞꯇ ꯐꯤꯂꯝꯒꯤ ꯇꯥꯏꯞꯇ ꯑꯦꯛꯇꯤꯡꯗ ꯉꯥꯡꯅꯗꯕꯤꯗꯣ ꯑꯝꯇ ꯑꯩꯈꯣꯏ ꯅꯣꯔꯃꯦꯜ ꯋꯥ ꯉꯥꯡꯕ ꯁꯨꯃꯥꯏꯅ ꯗ꯭ꯔ
ꯍꯣꯏ ꯅꯦꯆꯔꯦꯜ ꯌꯥꯝ ꯇꯥꯕꯗꯣ ꯑꯗꯩ ꯑꯩ ꯒꯥ ꯁꯥꯔꯤꯕ ꯍꯥꯏꯗꯤ ꯃꯄꯥ ꯁꯥꯔꯤꯕꯒꯤ ꯑꯦꯛ ꯇꯤꯡꯗꯨꯁꯨ ꯑꯃ ꯇꯁꯦꯡ ꯇꯁꯦꯡꯅ ꯍꯥꯏꯗꯤ ꯑꯩꯈꯣꯏꯒꯤ ꯑꯁꯦꯡꯕ ꯑꯩꯒꯥꯗꯩ ꯃꯥꯅꯥ ꯍꯦꯟꯅ ꯑꯥ ꯑꯥ ꯃꯥꯟꯕꯅꯦ ꯂꯩꯀꯥꯏꯒꯤ ꯑꯗꯨꯃꯥꯏꯅ ꯄꯥꯃꯣꯟ ꯍꯥꯏꯩꯕꯁꯦ ꯑꯗꯨꯃꯥꯏꯅ ꯑꯗꯨꯝ ꯈꯔꯗꯤ
ꯇꯧꯖꯕꯅꯦꯕ ꯑꯗꯣ ꯃ ꯃꯁꯥꯒꯤ ꯃꯌꯥꯝꯅ ꯑꯗꯨꯝ ꯗꯥꯏꯔꯦꯛ ꯁꯥꯔꯤ ꯔꯤꯂꯤꯖꯤꯁ ꯑꯣꯏꯕ ꯁꯥꯏꯕ ꯃꯤꯁꯨ ꯑꯗꯨꯝ ꯃꯥꯟꯗ ꯃꯥꯟꯕꯤꯗꯣ ꯑꯃ ꯍꯩꯗ ꯑꯗꯨꯏꯗꯤ ꯊꯥꯏꯅꯒꯤ ꯑꯦꯛꯇꯔꯁꯤꯡꯁꯦ ꯂꯩꯒꯤꯗꯕ ꯁꯤꯡꯒꯁꯦꯀꯣ ꯅꯨꯡꯉꯥꯏꯇꯦ ꯃꯣꯏ ꯌꯧꯕ ꯑꯝꯇ ꯌꯥꯎꯗ꯭ꯔꯦ
ꯑꯗꯨꯅꯦ ꯍꯣꯏ ꯑꯩꯅ ꯁꯨꯝ ꯅꯪꯗ ꯀꯨꯏꯔꯦ ꯋꯥꯔꯤ ꯁꯥꯟꯅꯗꯕꯅ ꯅꯤꯡꯁꯤꯡꯉꯛꯏꯅꯤ
ꯍꯣꯏ ꯍꯣꯏ ꯈꯔꯒ ꯇꯧꯔꯛꯑꯣ ꯁꯨꯃꯥꯏꯅ ꯅꯨꯡꯗꯥꯡ ꯊꯕꯛ ꯏꯪꯈꯥꯡꯒ ꯂꯣꯏꯔꯒ ꯅꯪꯁꯨ ꯁꯪꯀꯥꯟꯗꯅꯦ ꯑꯗꯨꯝ ꯋꯥꯔꯤ ꯋꯥꯇꯥꯏ ꯉꯥꯏꯍꯥꯛ
ꯍꯣꯏ ꯍꯣꯏ ꯇꯧꯔꯛꯀꯦ ꯇꯧꯔꯛꯀꯦ
ꯑꯥ ꯑꯥ
ꯇꯨꯝꯃꯁꯤꯀꯣ ꯊꯝꯃꯒꯦ ꯑ ꯒꯨꯗ ꯅꯥꯏꯠ ꯒꯨꯗ ꯅꯥꯏꯠ